ꯑꯥ
ꯑꯥ ꯍꯜꯂꯣ
ꯑꯗꯨ ꯑꯣꯀꯦ ꯑꯗꯨ ꯐꯔꯦꯅꯦ ꯑꯩꯒꯤꯗꯤ ꯇꯣꯛꯈ꯭ꯔꯣꯅꯦ ꯑꯗꯨ ꯅꯈꯣꯏꯗꯤ ꯈ꯭ꯔꯤꯁꯃꯥꯁ ꯇꯧꯔꯗꯤ ꯀꯗꯥꯏꯗ ꯈꯨꯟꯗ ꯆꯠꯄ꯭ꯔꯥ ꯑꯗꯨ ꯑꯁꯤꯗꯣ ꯑꯗꯨꯝ ꯂꯩꯕ꯭ꯔꯣ
ꯎꯈ꯭ꯔꯨꯜꯗ ꯑꯗꯨꯝ ꯆꯠꯂꯦ
ꯑꯣ ꯈꯨꯟꯗꯗꯤ ꯌꯥꯝ ꯅꯨꯡꯉꯥꯏꯔꯝꯒꯅꯤꯅꯦ ꯃꯤ ꯌꯥꯝꯃꯒꯀꯣ
ꯎꯝ ꯈꯨꯟꯗ ꯑꯗꯨꯝ ꯅꯨꯡꯉꯥꯏ ꯍꯣꯏ ꯐꯦꯃꯤꯂꯤ ꯒꯦꯗꯔꯤꯡꯒꯨꯝꯕꯀꯣ ꯑꯗꯨꯒ ꯏꯃꯨꯡꯒꯨꯝꯕ ꯑꯗꯨꯝ ꯆꯥꯛꯇꯔꯣꯏ ꯀꯧꯅꯕꯒꯨꯝꯕꯗꯣꯀꯣ
ꯍꯣꯏ ꯍꯣꯏ ꯍꯣꯏ
ꯎꯝ ꯍꯣꯏ ꯃꯇ꯭ꯔꯗꯤ ꯍꯣꯏ ꯑꯣꯛꯁꯥ
ꯑ ꯑꯗꯨ ꯑꯗꯨꯅꯦ ꯑꯗꯣ ꯈꯨꯟꯗꯗꯤ ꯀꯩꯅꯣ ꯁꯥ ꯆꯥꯎꯕꯁꯨ ꯑꯗꯨꯝ ꯍꯥꯠꯂꯒ ꯆꯥꯏꯅ
ꯎꯝ ꯑꯣꯛꯁꯥꯒꯨꯝꯕꯁꯦ ꯗꯤꯚꯥꯏꯠ ꯂꯣꯏ ꯇꯧꯊꯣꯛꯑꯒꯀꯣ ꯑꯣ ꯑꯅꯤ ꯑꯍꯨꯝ ꯑꯍꯨꯝꯒꯨꯝꯕ ꯏꯃꯨꯡꯒꯨꯝꯕꯒꯤ ꯑꯗꯨꯝ ꯂꯥꯛꯀꯅꯤ ꯑꯗꯨꯗ ꯑꯗꯨꯝ ꯄꯩꯁꯥ ꯍꯥꯞ ꯁꯥꯒꯨꯝꯕꯗ ꯍꯣꯏ ꯌꯦꯅꯥꯒꯕꯣ
ꯎꯝ ꯑ ꯑꯩꯗꯤ ꯀꯩꯅꯣꯅꯦ ꯈꯨꯟꯗ ꯎꯝ ꯁꯥ ꯄꯨꯜꯂꯞ ꯍꯥꯠꯂꯒ ꯄꯨꯂꯞ ꯊꯣꯡꯉꯒ ꯆꯥꯛ ꯄꯨꯊꯣꯛꯂꯒ ꯑꯗꯨꯝ ꯒ꯭ꯔꯥꯎꯟꯒꯨꯝꯕꯗ ꯆꯥꯕꯗꯣ
ꯑꯥ ꯑꯥ ꯑ ꯑꯗꯨ ꯑꯗꯨ ꯑꯗꯨꯁꯨꯂꯥꯏ
ꯑꯥ ꯑꯗꯨꯒꯨꯝꯕꯁꯨ ꯂꯩꯌꯦꯅꯀꯣ
ꯑꯥ
ꯎꯝ ꯑꯩꯗꯤ ꯑꯗꯨꯒꯨꯝꯕꯗꯣ ꯌꯥꯝ ꯅꯨꯡꯉꯥꯏꯅ ꯃꯥꯜꯂꯦ ꯑꯩꯈꯣꯏꯗꯤ ꯀꯩꯅꯣꯅꯦ ꯑꯩꯗꯤ ꯀꯔꯤ ꯍꯥꯏꯁꯤꯔꯥ ꯑꯁꯤꯗ ꯑꯗꯨꯝ ꯍꯧꯔꯛꯄꯅꯤꯅ ꯈꯨꯟꯗ ꯄꯥꯛ ꯇꯧꯕ ꯐꯪꯗꯦ ꯈ꯭ꯔꯤꯁꯃꯥꯁꯁꯦ
ꯑꯣꯀꯦ ꯅꯣꯏ ꯅꯣꯏ ꯏꯕꯦꯟ ꯇꯤꯁꯀꯨꯝꯕ ꯇꯧꯋꯦ ꯍꯥꯏꯕꯒꯤ ꯑꯗꯨꯗꯤ ꯅꯣꯏꯗꯤ ꯈ꯭ꯔꯤꯁꯃꯥꯁꯇꯗꯤ ꯀꯩ ꯀꯩ ꯌꯦꯅꯒꯦ ꯏꯃꯨꯡꯒꯨꯝꯕ ꯀꯩꯅꯣꯒꯨꯝꯕꯗꯣꯅꯤ
ꯑꯩꯈꯣꯏꯗꯤꯀꯣ ꯑꯩꯈꯣꯏ ꯏꯄꯥꯛꯈꯣꯏꯅ ꯂꯩꯕ ꯑꯦꯔꯤꯌꯥꯗꯨꯗꯤ ꯑꯣꯡꯂꯤ ꯍꯧꯖꯤꯛ ꯌꯨꯝꯂꯛ ꯑꯩꯠ꯭ꯔ ꯅꯥꯏꯟ ꯈꯛꯇꯅꯦꯕ
ꯑꯣ
ꯑꯗꯨꯅ ꯑꯩꯈꯣꯏꯗꯤ ꯄꯩꯁꯥ ꯈꯥꯏꯒꯠꯅꯕꯁꯨ ꯌꯥꯝꯅ ꯈꯥꯏꯒꯠꯅꯗꯦ ꯑꯗꯨꯒ ꯁꯟꯒꯨꯝꯕꯗꯤ ꯄꯥꯛ ꯍꯥꯠꯇ꯭ꯔꯦ ꯆꯥꯕꯁꯨ ꯉꯝꯂꯣꯏꯕ ꯌꯨꯝꯂꯥꯛꯇꯣ ꯀꯣ
ꯑꯥ
ꯑꯗꯨꯕꯨ ꯑꯣꯛꯀꯨꯝꯕꯗꯤ ꯑꯣꯛꯀꯨꯝꯕ ꯑꯗꯨꯒ ꯀꯔꯤ ꯍꯥꯏꯁꯤꯔꯥ ꯑ ꯒꯣꯠ ꯀꯣ ꯃꯇꯟ ꯃꯤꯠꯇꯨ ꯑ ꯑꯗꯨꯒꯨꯝ ꯑꯥ ꯑꯗꯨꯒꯨꯝꯕꯗꯤ ꯑꯗꯨꯝ ꯍꯥꯠꯂꯦ ꯍꯥꯏꯕꯗꯤ ꯌꯨꯝ ꯂꯥꯛꯁꯨ ꯌꯥꯝꯗꯕꯅꯤꯅꯀꯣ ꯑꯗꯨꯒ ꯍꯥꯠꯀꯅꯤ ꯑꯗꯨꯒ ꯑꯩꯈꯣꯏꯗꯤ ꯒ꯭ꯔꯥꯎꯟꯒꯨꯝꯕꯁꯨ ꯂꯩꯇꯦꯗ ꯑꯩꯈꯣꯏ ꯑꯦꯔꯤꯌꯥꯗꯣ ꯌꯥꯝꯅ ꯁꯦꯀ꯭ꯂꯨꯗꯦꯠ ꯀꯔꯤ ꯍꯥꯏꯁꯤꯔꯥ ꯌꯥꯝ
ꯀꯟꯖꯦꯁꯇꯦꯠ ꯑꯣꯏꯕ ꯑꯦꯔꯤꯌꯥ ꯍꯣꯏ ꯍꯣꯏ ꯍꯣꯏ ꯍꯣꯏ ꯑꯗꯨꯒꯤ ꯒ꯭ꯔꯥꯎꯟ ꯀꯨꯝꯕꯁꯨ ꯆꯥꯎꯕ ꯂꯩꯇꯦꯗ ꯆꯥꯃꯤꯟꯅꯕ ꯑꯩꯈꯣꯏ ꯑꯩꯈꯣꯏꯒꯤ ꯑꯩꯈꯣꯏ ꯀꯝꯄꯥꯎꯟꯅ ꯈ꯭ꯋꯥꯏꯗꯒꯤ ꯆꯥꯎꯕꯒꯤ ꯃꯤ ꯂꯣꯏꯅ ꯑꯗꯨꯗ ꯑꯗꯨꯝ ꯄꯨꯜꯂꯒ ꯍꯦꯛꯇ ꯆꯥꯏꯑꯕ
ꯑꯣꯀꯦ ꯅꯣꯏ ꯅꯣꯏ ꯅꯣꯏ ꯅꯨꯄꯥꯒꯤ ꯐꯦꯃꯤꯂꯤꯗꯤ ꯀꯃꯥꯏꯅ ꯇꯧꯒꯦ ꯃꯣꯏꯗꯤ ꯑꯣ ꯑꯗꯨꯗꯤ ꯑꯣꯛꯁꯥ ꯀꯩꯅꯣ ꯇꯧꯗ꯭ꯔꯗꯤ ꯌꯦꯟꯁꯥꯒꯨꯝꯕꯗ ꯇꯧꯕ꯭ꯔꯣ ꯑꯣ
ꯑꯦ ꯀꯩꯅꯣꯅꯦ ꯃꯈꯣꯏ ꯃꯈꯣꯏ ꯑꯩꯈꯣꯏ ꯍꯁꯕꯦꯟ ꯑꯩꯈꯣꯏ ꯐꯦꯃꯤꯂꯤꯗꯤ ꯑꯗꯨꯝ ꯑꯣꯛꯁꯥ ꯆꯥꯏꯗ ꯑꯩꯒꯤ ꯁꯤꯁꯇꯔꯟ ꯂꯣꯗꯣ ꯀꯩꯅꯣꯗ ꯃꯣꯏꯅ ꯗꯤꯐ꯭ꯔꯦꯟ ꯀꯩꯅꯣꯗ ꯑꯃꯨꯛꯀ ꯄꯥꯟꯕꯒꯤꯅꯦꯕ ꯑꯗꯨꯒꯤ ꯃꯣꯏꯅ ꯑꯣꯛꯁꯥ ꯆꯥꯗꯕ ꯑꯗꯔꯋꯥꯏꯁ ꯑꯩꯒꯤ ꯍꯖ ꯍꯕꯟꯒ ꯑꯩꯒꯤ ꯐꯥꯗꯔꯦꯟꯂꯣ ꯃꯥꯗꯔꯂꯣ ꯃꯣꯏꯗꯤ ꯄꯨꯜꯂꯞ ꯆꯥꯏꯗ ꯑꯣꯛꯁꯥꯁꯦ
ꯑꯣꯀꯦ ꯑꯣꯀꯦ ꯑꯣꯀꯦ ꯑꯦ ꯅꯣꯏ ꯁꯤꯁꯇꯔ ꯏꯟꯂꯣꯗꯤ ꯀꯩ ꯀꯩ ꯀꯩꯗ ꯄꯥꯟꯕ ꯑꯗꯨꯗꯤ
ꯃꯥꯗꯤ ꯇꯥꯡꯈꯨꯜꯗ ꯄꯥꯟꯕꯅꯦ
ꯑꯗꯨꯒ ꯑꯣꯀꯦ ꯑꯦꯚꯦꯟꯇꯤꯁ ꯑꯣ
ꯑꯍꯥ ꯍ ꯍ ꯑꯗꯨꯒꯤ ꯀꯣ ꯎꯝ ꯎꯝ ꯑꯗꯨꯒꯤ ꯃꯣꯏ ꯃꯥꯗꯤ ꯑꯗꯨꯝ ꯅꯨꯄꯤ ꯑꯣꯏꯕꯒꯤ ꯑꯗꯨꯝ ꯑꯣꯟꯈ꯭ꯔꯦꯅ ꯅꯨꯄꯥ ꯁꯥꯏꯠ ꯔꯣꯝꯗꯀꯣ
ꯎꯝ ꯅꯪ ꯅꯪ ꯅꯪꯗꯤ ꯑꯃꯥ ꯈ꯭ꯔꯤꯁꯇꯦꯟꯔꯣ ꯑ
ꯑꯣ ꯑꯩꯗꯤ ꯑꯗꯨꯗꯤ ꯍꯣꯔꯦꯟ ꯍꯥꯏꯈ꯭ꯔꯁꯤ ꯑꯗꯨꯔꫭ ꯑ ꯑꯗꯨꯅ ꯑꯗꯨꯝ ꯑꯩꯗꯤ ꯂꯣꯏꯅ ꯆꯥꯏꯗ ꯂꯣꯏꯅ ꯑꯗꯨꯝ ꯆꯥꯏꯌꯦ ꯄ꯭ꯔꯣꯕ꯭ꯂꯦꯝ ꯂꯩꯇꯦ ꯑꯩꯈꯣꯏꯗꯤꯀꯣ ꯂꯣꯏꯅ ꯑꯗꯨꯝ ꯆꯥꯏꯔꯦ
ꯍꯣꯏ ꯑꯩꯁꯨ ꯆꯥꯕꯕꯨꯗꯤ ꯂꯣꯏ ꯆꯥꯏ ꯑꯗꯣ ꯍꯣꯏ ꯕꯤꯐꯀ ꯕꯣꯛ ꯄꯣꯛꯁꯤꯅ ꯑꯗꯨꯝ ꯐꯪꯒꯟꯕ ꯍꯥꯏꯇꯥꯔꯦ ꯑꯗꯨꯒꯤ ꯑꯗꯨ ꯑꯗꯨ ꯆ ꯑꯗꯨ ꯄꯐ ꯑꯩꯈꯣꯏ ꯄꯣꯛꯁꯨ ꯍꯧꯖꯤꯛꯇꯤ ꯑꯩꯈꯣꯏ ꯏꯃꯨꯡ ꯍꯣꯏ ꯑꯩꯈꯣꯏ ꯏꯄꯥꯒꯨꯝꯕ ꯗꯥꯏꯕꯦꯇꯤꯁꯀꯨꯝꯕ ꯅꯥꯕ ꯑꯍꯟꯒꯨꯝꯕ ꯑꯣꯏꯕꯅꯤꯀꯣ ꯆꯥꯡ ꯑꯃꯗ ꯆꯥꯏ
ꯑꫭ ꯍꯣ ꯍꯣ ꯆꯨꯝꯃꯦ ꯆꯨꯝꯃꯦ ꯗꯥꯏꯕꯤꯇꯤꯁꯁꯤꯗꯤ ꯍꯣꯏ ꯀꯣꯏ ꯌꯥꯝ ꯀꯩꯅꯣꯅꯤꯅꯦ ꯃꯥꯒꯤ ꯗꯥꯏꯠꯁꯦ ꯐꯖꯅ ꯃꯣꯅꯤꯇꯔ ꯇꯧꯗ꯭ꯔꯗꯤꯀꯣ ꯌꯥꯝꯅ ꯀꯩꯅꯣ ꯇꯧꯋꯦ
ꯑꯍꯟꯒꯨꯝꯕꯒ ꯂꯩꯔꯗꯤ ꯃꯣꯏ ꯗꯥꯏꯕꯤꯇꯤꯁ ꯉꯥꯛꯇꯁꯨ ꯅꯠꯇꯕ ꯑꯇꯣꯞꯄ ꯂꯥꯏꯅꯥ ꯂꯣꯏ ꯂꯥꯏꯗꯅ
ꯍꯣꯏ ꯍꯣꯏ
ꯑꯥ ꯑꯗꯨꯒꯤ ꯍꯣꯏ ꯍꯣꯏ ꯑꯗꯨꯝ ꯆꯥꯕ ꯌꯥꯗꯦ ꯑꯗꯨꯝ ꯍꯣꯏ ꯃꯛꯇꯗꯤ ꯗꯥꯜꯒꯨꯝꯕ ꯌꯦꯔꯨꯝꯒꯨꯝꯕꯀꯣ
ꯍꯣꯏ
ꯍꯣꯏ ꯑꯗꯨꯒꯨꯝꯕ ꯂꯥꯛꯀꯅꯤ
ꯎꯝ
ꯎꯝ ꯍꯣꯏ ꯅꯣꯏ ꯍꯣꯏ ꯅꯣꯏ ꯏꯄꯥꯒꯨꯝꯕꯗꯤ ꯑꯦꯖ ꯀꯌꯥꯅꯦ ꯍꯥꯏꯕ
ꯑꯩꯒꯤ ꯏꯄꯥꯗ ꯑꯠꯇꯤ ꯌꯔꯁ ꯁꯨꯔꯦ ꯂꯥꯁ ꯑꯦꯄ꯭ꯔꯤꯜ ꯍꯟꯗꯛꯀꯤ ꯑꯦꯄ꯭ꯔꯤꯜꯗꯣ
ꯑꯥ
ꯑꯩꯠꯇꯤ ꯌꯔꯁ ꯁꯦꯂꯦꯕ꯭ꯔꯦꯠ ꯇꯧꯈ꯭ꯔꯦ ꯑꯩꯈꯣꯏꯗꯤ ꯏꯄꯥꯒꯤ ꯆꯍꯤꯁꯦ
ꯑꯩꯠꯇꯤ ꯌꯔꯁꯇꯤ ꯑꯗꯨꯗꯤ ꯑꯣꯀꯦ ꯃꯥ ꯕ꯭ꯂꯦꯁꯤꯡ ꯌꯥꯝ ꯂꯩꯅꯦ
ꯂ ꯂꯥꯏ ꯄꯥꯟꯁꯦ ꯑꯩ ꯑꯃꯗ ꯀꯌꯥ ꯀꯌꯥ ꯑꯦꯚꯔꯦꯁꯇ ꯀꯌꯥꯒꯨꯝꯕꯗ ꯂꯥꯛꯀꯦ
ꯂꯥꯏꯐ ꯁꯄꯟꯁ ꯁꯦ ꯈꯪꯗꯦꯅꯦ ꯍꯧꯖꯤꯛꯇꯤ ꯑꯗꯨꯝ ꯑꯩꯠꯇꯤ ꯌꯥꯧꯔꯗꯤ ꯑꯗꯨꯝ ꯐꯔꯦ ꯍꯥꯏꯅ ꯈꯜꯂꯦꯗ ꯑꯗꯨꯕꯨ ꯅꯥꯏꯟꯇꯤꯒꯨꯝꯕ ꯑꯗꯨꯝ ꯌꯧꯕꯁꯨ ꯑꯗꯨꯝ ꯂꯩꯗꯤ ꯂꯩꯌꯦꯀꯣ ꯍꯧꯖꯤꯛꯀꯤ ꯃꯇꯝꯁꯤꯗꯤꯀꯣ ꯑꯗꯨꯕꯨ ꯑꯩꯠꯇꯤꯒꯨꯝꯕ ꯌꯧꯔꯗꯤ ꯑꯗꯨꯝ ꯐꯔꯦ ꯍꯥꯏꯅꯗꯤ ꯑꯗꯨꯝ ꯍꯥꯏꯅꯩꯌꯦ ꯍꯥꯏꯕꯗꯤ ꯃꯤꯁꯦ ꯍꯟꯗꯛ ꯒꯤ ꯃꯈꯣꯏꯒꯤ ꯂꯥꯏꯐ ꯏꯁꯄꯥꯏꯟꯁꯦ ꯂꯣꯏꯅ ꯇꯦꯟꯁꯤꯜꯂꯛꯈ꯭ꯔꯦꯅ ꯂꯥꯏꯅꯥꯒꯨꯝꯕ ꯌꯥꯝ ꯂꯩꯕꯒꯤꯀꯣ
ꯊꯥꯏꯅ ꯐꯣꯔ ꯑꯦꯛꯖꯥꯝꯄꯜ ꯊꯥꯏꯅ ꯀꯩꯅꯣ ꯃꯣꯗꯔꯅꯥꯏꯖꯦꯁꯟ ꯇꯧꯗ꯭ꯔꯤꯉꯩꯗꯅ ꯑꯦ ꯍꯦꯟꯅ ꯊꯥꯏꯅꯒꯤ ꯃꯣꯠ ꯃꯣꯗꯔꯟ ꯐꯦꯁꯤꯂꯤꯇꯤ ꯂꯩꯇꯕ ꯀꯥꯟꯗ ꯍꯦꯟꯅ ꯀꯩ ꯀꯧꯕꯧꯕ ꯎ ꯑꯣꯜ ꯑꯦꯖꯁꯦ ꯍꯦꯟꯅ ꯌꯥꯝ ꯈꯨꯠ ꯌꯥꯝꯔꯝꯕ꯭ꯔꯣ ꯍꯧꯖꯤꯛꯀꯥꯟꯗ ꯍꯦꯟꯅ ꯌꯥꯝꯈ꯭ꯔꯕꯣ
ꯑꯣꯜ ꯑꯦꯖ ꯍꯥꯟꯅꯗꯤ ꯀꯨꯏ ꯀꯨꯏꯅ ꯍꯤꯡꯉꯝꯃꯦꯅ ꯃꯤꯁꯤꯡꯁꯦꯀꯣ
ꯎꯝ ꯑ ꯑꯗꯨ ꯑꯗꯨ ꯊꯥꯏꯅꯗꯤ ꯃꯣꯏ ꯍꯤꯗꯥꯛ ꯀꯨꯝꯕꯁꯨ ꯐꯪꯉꯝꯈꯤꯔꯣꯅꯦ ꯑꯅꯥꯕꯒꯨꯝꯕ ꯂꯩꯔꯁꯨ
ꯑ ꯍꯥꯛꯀꯨꯝꯕ ꯃꯣꯏꯁꯨ ꯍꯣꯏ ꯀꯔꯤ ꯍꯥꯏꯁꯤꯔꯥ ꯇꯦꯕ꯭ꯂꯦꯠ ꯀꯨꯝꯕꯒꯨꯝꯕꯗꯤ ꯐꯪꯕꯔꯣꯏ ꯑꯗꯨꯗꯨ ꯑꯗꯨ ꯑꯣꯏꯔꯁꯨ ꯃꯣꯏꯗꯤ ꯃꯅꯥ ꯃꯁꯤꯡꯗꯤ ꯃꯣꯏꯗꯤ ꯌꯥꯝ ꯃꯦꯗꯤꯁꯤꯟ ꯁꯦꯝꯗꯣꯛꯑꯦꯅꯀꯣ ꯍꯤꯗꯥꯛ ꯑꯗꯨꯝ ꯌꯥꯝ ꯁꯦꯝꯗꯣꯛꯑꯦꯅ ꯃꯅꯥ ꯃꯁꯤꯡꯗꯒꯤ
ꯑꯥ
ꯑꯗꯨ ꯑꯩꯈꯣꯏꯁꯤꯅ ꯍꯧꯖꯤꯛꯅ ꯀꯩ ꯍꯥꯏꯁꯦ ꯃꯣꯗꯔꯟ ꯃꯣꯗꯔꯅꯥꯏꯖꯦꯁꯟ ꯍꯥꯏꯁꯤꯔꯥꯀꯣ
ꯍꯣꯏ
ꯑꯗꯨꯒꯤ ꯑꯩꯈꯣꯏꯗꯤ ꯍꯤꯗꯥꯛ ꯀꯨꯝꯕ ꯀꯔꯤ ꯀꯔꯤ ꯁꯦꯝꯗꯣꯛꯄꯒꯤ ꯂꯩꯕ ꯋꯥꯅꯤ ꯍꯥꯟꯅꯗꯤ ꯇꯦꯕ꯭ꯂꯦꯠ ꯁꯤꯔꯞ ꯀꯦꯞꯁꯨꯜ ꯑꯗꯨꯒꯨꯝꯕꯗꯤ ꯂꯩꯔꯝꯗꯧ ꯃꯥꯟꯗꯦ ꯑꯗꯨꯕꯨ ꯃꯅꯥ ꯃꯁꯤꯡꯒꯨꯝꯕ ꯑꯗꯨꯅ ꯁꯦꯝ꯭ꯔꯒ ꯀꯣ
ꯑꯥ
ꯅꯣ ꯃꯥꯂꯦ
ꯑꯁ ꯑꯁꯦꯡꯕꯗꯤ ꯃꯣꯗꯔꯅꯥꯏꯖꯦꯁꯟ ꯇꯧꯔꯗꯤ ꯍꯦꯟꯅ ꯀꯨꯏꯅ ꯍꯤꯡꯒꯗꯕ ꯅꯠꯇ꯭ꯔꯣ
ꯑꯗꯨ ꯑꯣꯏꯔꯁꯨ ꯃꯣꯏꯒꯤꯁꯦ ꯀꯔꯤ ꯍꯥꯏꯁꯤꯔꯥ
ꯆꯥꯕ ꯈꯣꯠꯄꯗ ꯁꯣꯏꯕ ꯏꯔꯣ
ꯐꯕ ꯆꯥꯎꯈꯠꯄ ꯂꯩꯔꯁꯨ ꯐꯠꯇꯕ ꯂꯥꯛꯑꯦ ꯍꯥꯏꯕꯗꯣ ꯑꯃ ꯂꯩꯌꯦꯅꯀꯣ ꯑꯗꯨꯅ ꯠꯇꯅ ꯆꯥꯎꯈꯠꯄ ꯂꯩꯔꯁꯨ ꯃꯥꯒꯤ ꯁꯥꯏꯠ ꯏꯐꯦꯛꯁ ꯑꯩꯈꯣꯏ ꯆꯤꯟꯖꯥꯛꯀꯨꯝꯕꯗ ꯂꯣꯏꯅ ꯑꯗꯜꯇ꯭ꯔꯦꯁꯟ ꯑꯌꯥꯝꯕꯁꯨ ꯑꯣꯏꯌꯦꯗꯅꯀꯣ
ꯑꯥ
ꯑꯗꯨꯒꯨꯝꯕꯒꯤ ꯀꯔꯤ ꯍꯥꯏꯁꯤꯔꯥ ꯃꯅꯥ ꯃꯁꯤꯡ ꯍꯥꯏꯔꯁꯨ ꯍꯤꯗꯥꯛ ꯂꯣꯏꯅ ꯆꯥꯏꯅꯔꯦ꯫ ꯍꯩꯒꯨꯝꯕ ꯍꯥꯏꯔꯁꯨ ꯂꯣꯏꯅ ꯃꯥꯒꯤ ꯄ꯭ꯂꯥꯏꯗꯨꯣ ꯌꯥꯝꯂꯅꯕ ꯍꯥꯏꯅ ꯎꯝ ꯀꯔꯤ ꯀꯔꯤ ꯍꯤꯗꯥꯛ ꯆꯥꯏꯅꯕꯒꯤ ꯍꯦꯜꯗꯤ ꯑꯣꯏꯔꯛꯇ꯭ꯔꯦꯅ
ꯑꯥ
ꯑꯗꯣ ꯍꯥꯟꯅꯗꯤ꯫ ꯑꯗꯨꯒꯨꯝꯕ ꯆꯥꯎꯈꯠꯇ꯭ꯔꯁꯨ ꯃꯥꯒꯤ ꯃꯇꯝꯒꯤꯗꯤ ꯆꯥꯎꯈꯠꯂꯦ ꯆꯥꯎꯈꯠꯂꯦ ꯍꯥꯏꯅ ꯍꯤꯗꯥꯛꯀꯨꯝꯃ ꯁꯦꯝꯔꯒ ꯇꯧꯕꯅꯦ ꯑꯗꯨꯕꯨ ꯑꯁꯤꯒꯨꯝꯕ ꯑꯩꯈꯣꯏꯒꯤ ꯄꯦꯁꯇꯤꯁꯥꯏꯠꯁꯀꯨꯝꯕ ꯀꯔꯤ ꯀꯔꯤ ꯑꯗꯨꯒꯨꯝꯕꯗꯤ꯫ ꯌꯨꯁ ꯀꯔꯤꯁꯨ ꯇꯧꯔꯝꯅꯤꯅ ꯃꯣꯏꯗꯤꯀꯣ
ꯑꯥ
ꯂꯤ ꯅꯦꯆꯔ ꯕꯦꯁ ꯑꯣꯏꯕꯅꯤꯅ ꯃꯤꯁꯨ ꯀꯨꯏ ꯀꯨꯏꯅ ꯍꯤꯡꯉꯦꯕ
ꯎꯝ
ꯑꯗꯨꯝꯒꯤꯅꯤꯗ
ꯅꯪꯪ ꯅꯪꯗꯤ ꯀꯌꯥꯝ ꯀꯨꯏꯅ ꯁꯤꯡꯒꯗꯧꯕ ꯃꯥꯟꯒꯦ꯫
ꯑꯩ ꯁꯤꯗꯤ ꯈꯪꯗꯦꯗꯪ ꯀꯌꯥꯝ ꯀꯨꯏꯅ ꯍꯤꯡꯉꯦꯔ ꯈꯪꯗꯦ꯫
ꯑꯗꯣ ꯀꯌꯥ ꯐꯥꯎꯗꯤ ꯑꯦꯛꯁꯄꯦꯛ ꯇꯧꯒꯦ꯫
ꯈꯪꯗꯦꯅꯦ ꯑꯩꯗꯤ ꯑꯥ ꯑꯣꯀꯦ ꯑꯩꯁꯦ꯫ ꯈꯪꯗꯦ ꯑꯩꯠꯇꯤ ꯑꯩꯠꯇꯤ ꯐꯥꯏꯚꯃꯨꯛ ꯍꯤꯡꯉꯗꯤ ꯌꯥꯒꯦ ꯑꯦꯠꯂꯤꯁ ꯑꯩꯒꯤ ꯏꯆꯥꯁꯤꯡꯁꯤꯅ ꯑ ꯌꯨꯝ ꯄꯥꯜꯂꯒ ꯃꯣꯏꯒꯤ ꯂꯩꯗꯅ ꯑꯉꯥꯡ ꯄꯣꯛꯄ ꯃꯇꯝꯒꯨꯝꯕ ꯌꯧꯕ ꯀꯥꯟꯗ ꯑꯦꯠꯂꯤꯁ ꯑꯩꯁꯤꯅꯗꯤ ꯍꯦꯜꯞ ꯑꯗꯨꯝ ꯈꯔ ꯇꯧꯅꯤꯡꯉꯦ꯫ ꯑꯩꯒꯤ ꯋꯥꯈꯟꯗ ꯑꯩ ꯍꯥꯏꯕꯗꯤ ꯑꯩ ꯏꯁꯥꯅ ꯅꯨꯄꯤ ꯑꯣꯏꯕꯒꯤꯀꯣ꯫
ꯎꯝ
ꯑꯗꯨꯒꯨꯝꯕ ꯃꯇꯝꯗ ꯃꯃꯥꯒꯨꯝꯕꯕꯁꯤ ꯌꯥꯝꯅ ꯀꯩꯅꯣ ꯇꯧꯋꯦꯕ ꯃꯤꯁ ꯌꯥꯝ ꯇꯧꯋꯦꯕ ꯑꯗꯨꯒꯨꯝꯕ ꯃꯇꯝꯗꯀꯣ ꯑꯗꯨꯒꯤ ꯑꯦꯠꯂꯤꯁ ꯃꯣꯏꯅ ꯌꯨꯝ ꯄꯥꯜꯂꯒ ꯑꯉꯥꯡ ꯄꯣꯛꯄ ꯃꯇꯝ ꯌꯧꯔꯑꯦ ꯍꯥꯏꯕꯗꯨꯗ ꯑꯩꯁꯤ ꯈꯔ ꯍꯦꯜꯞꯐꯨꯜ ꯑꯣꯏꯅꯤꯡꯉꯦ ꯃꯣꯏꯗꯨꯃꯛꯀꯣ ꯑꯦꯠꯂꯤꯁ
ꯅꯪꯗꯤ ꯑꯗꯨꯗꯤ ꯑꯍꯟ ꯑꯣꯏꯗ꯭ꯔꯤꯉꯩꯗ ꯑꯩꯠꯇꯤ ꯐꯥꯏꯚ ꯌꯧꯗ꯭ꯔꯤꯉꯩꯗꯗꯤ ꯅꯪꯒꯤ ꯂꯥꯏꯐ ꯀꯣꯜꯗꯤ ꯀꯩ ꯇꯧꯅꯤꯡꯒꯦ ꯂꯥꯏꯐ ꯀꯣꯜ ꯑꯃ ꯑꯦꯀꯝꯄ꯭ꯂꯤꯁ ꯇꯧꯕ ꯌꯥꯅꯤ ꯍꯥꯏꯗꯤ ꯀꯩ ꯀꯔꯤ ꯇꯧꯕꯒꯅꯤ꯫
ꯑꯁ ꯑꯁꯤꯁꯦ ꯑꯩꯅ ꯀꯔꯤꯁꯨ ꯈꯟꯗꯕ ꯀꯣꯏꯁꯟꯅꯦ꫰ ꯑ ꯈꯪꯗꯦꯗ ꯑꯗꯨꯕꯨ ꯑꯩꯒꯤ ꯂꯥꯏꯐ ꯒꯣꯜ ꯂꯥꯏꯐ ꯒꯣꯜ ꯍꯥꯏꯔꯒꯗꯤ ꯍꯣꯏ ꯑ ꯍꯧꯖꯤꯛꯇꯤ ꯑꯩꯒꯤ ꯃꯦꯟ ꯐꯣꯀꯁꯁꯤꯦ ꯏꯆꯥꯁꯤꯅꯦꯀꯣ ꯏꯆꯥꯁꯤꯡꯕꯨ ꯃꯦꯟ ꯐꯣꯀꯁ ꯇꯧꯋꯦ ꯕꯠ ꯑꯄꯥꯔꯠ ꯐ꯭ꯔꯣꯝ ꯐꯦꯃꯤꯂꯤ ꯑꯩꯒꯤ ꯑꯣꯟ ꯄꯔꯁꯅꯦꯜ ꯑꯣꯏꯔꯒꯗꯤ ꯑꯩꯗꯤ ꯂꯝꯁꯦ ꯌꯥꯝ ꯀꯣꯏꯅꯤꯡꯉꯦ꯫
ꯑꯣꯀꯦ ꯑꯣꯜ ꯑꯣꯚꯔ ꯗ ꯋꯔꯣ ꯍꯣꯏ
ꯑꯣ ꯑꯣꯕꯔ ꯗ ꯋꯥꯋꯔꯜ ꯍꯣꯏꯣꯏ ꯑꯗꯨꯝ ꯀꯣꯏꯅꯤꯡꯉꯦ ꯑꯗꯨꯝ ꯑꯥꯏ ꯀꯦꯟ ꯀꯤꯞ ꯇ꯭ꯔꯥꯕꯂꯤꯡ ꯑꯗꯨꯝ ꯀꯣꯏꯅꯤꯡꯉꯦ ꯑꯩꯗꯤ꫰ ꯑꯗꯨꯕꯨ ꯍꯧꯖꯤꯛꯇꯤ ꯐꯦꯃꯤꯂꯤ ꯂꯩꯔꯕꯅꯤꯅ ꯑꯩꯒꯤ ꯐꯥꯔꯁ ꯄ꯭ꯔꯥꯏꯌꯣꯔꯤꯇꯤꯗꯤ ꯑꯩꯒꯤ ꯏꯆꯥꯁꯤꯡ ꯆꯠꯀꯅꯤ꯫ ꯑꯗ ꯏꯆꯥꯁꯤꯡ ꯆꯥꯎꯈ꯭ꯔꯦ꯫ ꯑꯗꯨꯒ ꯃꯈꯣꯏ ꯃꯇꯣꯝꯗ ꯑꯗꯨꯝ ꯀꯩꯅꯣ ꯑꯦꯗꯖꯁ ꯇꯧꯕ ꯌꯥꯔꯦ ꯍꯥꯏꯔꯒꯗꯤ꯫ ꯑꯗꯨꯀꯥꯟꯗ ꯑꯗꯨꯀꯥꯟꯗ ꯑꯩꯁꯤꯅ ꯐ꯭ꯔꯤ ꯑꯣꯏꯔꯕ ꯐꯥꯏꯅꯥꯟꯁꯤꯦꯜꯂꯤ ꯏꯟꯗꯤꯄꯦꯟꯗꯦꯟ ꯑꯣꯏꯔꯕꯀꯣ
ꯑꯣꯀꯦ ꯑꯣꯜ ꯑꯣꯚꯔ ꯗ ꯋꯔꯂ
ꯍꯥꯥꯠꯇ ꯇ꯭ꯔꯦꯚꯦꯜ ꯇꯧꯅꯤꯡꯉꯦ ꯑꯗꯨꯃꯛꯇꯤ ꯍꯣꯏ ꯄꯥꯝꯃꯦ ꯑꯩ
ꯑꯗꯨ ꯅꯪꯒꯤꯗꯤ ꯍꯥꯏ ꯅꯪꯒꯤꯗꯤ ꯍꯥꯏꯔꯛꯑꯣꯅꯦ ꯅꯪꯒꯤ ꯒꯣꯜ ꯅꯪꯒꯤꯗꯤ ꯌꯥꯝ ꯂꯩꯔꯝꯒꯅꯤꯅꯦ ꯑꯉꯥꯡꯁꯨ ꯑꯣꯏꯕꯅꯤꯅ ꯅꯪꯗꯤ
ꯑꯩꯕꯨꯗꯤ ꯏꯆꯝ ꯆꯝꯃꯗꯤ ꯍꯣꯏ ꯋꯦꯜ ꯋꯦꯜ ꯄꯥꯝꯃꯤꯀꯣ ꯋꯦꯜ ꯋꯦꯜꯇꯨ ꯗꯤ ꯑꯗꯨꯝ ꯌꯥꯏ ꯍꯣꯏ ꯑꯗꯣ ꯍꯣꯏ ꯇ꯭ꯔꯦꯕꯂꯤꯡꯁꯦ ꯍꯣꯏ ꯇ꯭ꯔꯦꯕꯦꯂꯤꯡ ꯑꯩꯁ ꯈꯪꯗꯣꯏꯅꯤ ꯇ꯭ꯔꯦꯕꯦꯂꯤꯡꯁꯦ ꯍꯥꯏꯐꯦꯠ ꯇ꯭ꯔꯦꯕꯦꯂꯤꯡ ꯇꯧꯈ꯭ꯔꯕꯒꯤ ꯇ꯭ꯔꯦꯚꯦꯂꯤꯡ ꯇꯧꯕ ꯀꯥꯟꯗꯗꯤ ꯃꯇꯝ ꯌꯥꯝ ꯆꯪꯉꯦ ꯑꯗꯨꯗꯤꯁ ꯗꯦꯁꯇꯤꯅꯦꯁꯟ ꯑꯣ ꯃꯐꯝꯒꯨꯝꯕꯗꯤ ꯑꯗꯨꯝ ꯌꯦꯡꯅꯤꯡꯉꯦ
ꯑ ꯑꯗꯨ ꯇꯧ ꯑꯗꯨꯗꯤ ꯅꯪ ꯌꯥꯏꯅꯦ ꯅꯪꯗꯤ ꯅꯪꯗꯤ ꯀꯔꯤꯁꯨ ꯕꯥꯏꯟ ꯇꯧꯗꯦꯅ ꯍꯧꯖꯤꯛ ꯅꯪꯗꯤ ꯑꯉꯥꯡ ꯑ ꯑꯉꯥꯡ ꯑꯣꯏꯔꯤ ꯄꯩꯁꯥ ꯌꯥꯝ ꯅꯪ ꯀꯩꯅꯣ ꯇꯧꯕ ꯌꯥꯔꯦ ꯑꯗꯨꯒ ꯅꯪꯅ ꯂꯩꯗꯅ ꯐ꯭ꯔꯤ ꯑꯣꯏꯌꯦꯗꯅ ꯅꯪꯗꯤꯀꯣ ꯍꯧꯖꯤꯛꯁꯦ ꯑꯗꯨꯅ ꯎꯝ ꯐ ꯍꯥꯏꯕꯗꯤ ꯔꯦꯁꯄꯣꯟꯁꯤꯕꯤꯂꯤꯇꯤ ꯌꯥꯝ ꯑꯣꯏꯗꯅ ꯐ꯭ꯔꯤ ꯍꯥꯏꯕꯁꯤꯗꯤ ꯂꯩꯗꯅꯀꯣ ꯀꯣ ꯔꯦꯁꯄꯣꯟꯁꯤꯕꯤꯂꯤꯇꯤ ꯌꯥꯝ ꯎꯝ ꯑꯗꯨ ꯑꯗꯨꯕꯨꯅꯤ ꯑꯗꯨꯗ ꯑꯩꯅ ꯐ꯭ꯔꯤ ꯍꯥꯏꯕꯁꯦ ꯑꯗꯨꯒꯤ ꯑꯗꯨꯝ ꯌꯥꯏꯌꯦꯅꯦ ꯅꯪꯗꯤ ꯏꯁ꯭ꯇꯤꯜ ꯃꯦꯛ ꯏꯠ ꯄꯣꯁꯤꯕꯜ ꯑꯣꯏꯕ ꯌꯥꯏꯑꯕ
ꯎꯝ ꯍꯣꯏ ꯑꯩ ꯍꯣꯏ ꯑꯗꯨꯏꯅꯦ ꯍꯣꯏ ꯦꯜ ꯀꯨꯝ ꯍꯣꯏ ꯇꯥꯟꯒꯅꯤ ꯍꯣꯏ ꯄꯤꯛꯄ ꯀꯥꯟꯅꯗ꯭ꯔꯤꯀꯣ ꯑꯗ ꯁꯣꯏ
ꯎꯝ
ꯍꯣꯏ ꯍꯣꯏ ꯉꯟꯅ ꯔꯤꯇꯥꯌꯔ ꯇꯧꯕ ꯌꯥꯔꯗꯤ ꯇꯧꯔꯅꯤꯗ ꯑꯩꯕꯨꯗꯤꯦ
ꯍꯣꯏ ꯍꯟꯗꯛꯇꯤ ꯀꯩꯅꯣꯅꯤꯅꯦ ꯍꯥꯟꯅꯒꯤ ꯑꯩꯈꯣꯏꯒꯤ ꯇ꯭ꯔꯦꯗꯤꯁꯅꯦꯜ ꯇꯥꯏꯞ ꯑꯣꯐ ꯑꯩꯈꯣꯏ ꯀꯔꯤꯌꯔ ꯁꯦꯝꯕꯗꯣ ꯅꯠꯇ꯭ꯔꯦ ꯍꯧꯖꯤꯛꯇꯤ ꯖꯦꯅꯦꯔꯦꯁꯟꯁꯦ ꯀꯣ ꯑꯉꯥꯡ ꯑꯉꯥꯡ ꯆꯍꯤ ꯌꯥꯝꯗ꯭ꯔꯕꯁꯨ ꯌꯥꯝ ꯌꯥꯝꯅ ꯃꯣꯏꯒꯤ ꯐꯣꯀꯁ ꯌꯥꯝ ꯑꯦꯗꯚꯥꯟꯁ ꯑꯣꯏꯈ꯭ꯔꯦꯕ ꯑꯩꯈꯣꯏꯒꯤ ꯗꯣꯛ ꯗꯣꯛꯇꯔ ꯏꯟꯖꯤꯅꯤꯌꯥꯔ ꯑꯗꯨꯒꯨꯝꯕ ꯁꯥꯏꯟꯇꯤꯁ ꯑꯗꯨ ꯑꯗꯨ ꯅꯠꯇ꯭ꯔꯦ ꯍꯧꯖꯤꯛꯇꯤ ꯑ ꯆꯍꯤ ꯀꯩ ꯍꯥꯏꯁꯤꯔꯥ ꯆꯍꯤ ꯀꯨꯟꯃꯥ ꯀꯨꯟꯇꯔꯨꯛ ꯅꯍꯥꯟ ꯑ ꯁꯨꯔꯁꯨ ꯑꯣꯏ
ꯊꯣꯏꯗꯅ
ꯃꯤꯂꯤꯅꯤꯌꯥ ꯕꯤꯂꯤꯅꯤꯌꯥ ꯑꯗꯨꯝ ꯊꯣꯛꯄ ꯌꯥꯎꯔꯦꯅꯦ ꯑꯩꯈꯣꯏꯒꯤ ꯑꯩꯈꯣꯏꯒꯤ ꯑꯁꯤ ꯃꯅꯤꯄꯨꯔꯗꯁꯨ ꯑ ꯆꯍꯤ ꯆꯍꯤ ꯀꯨꯟꯇꯔꯨꯛ ꯉꯛꯇ ꯉꯥꯏꯔꯒ ꯂꯥꯛ ꯂꯥꯛ ꯆꯥꯔꯒ ꯀꯣ
ꯎꯝ ꯍꯣ ꯍꯣ
ꯑꯩꯈꯣꯏꯒꯤ ꯗꯣꯛꯇꯔ ꯏꯟꯖꯤꯅꯤꯌꯥꯔꯒꯨꯝꯕ ꯑꯗꯨꯒꯨꯝꯕ ꯅꯠꯇꯦꯕ ꯃꯥꯁꯦ ꯕꯤꯖꯤꯅꯦꯁ ꯔꯣꯝꯗꯒꯤꯀꯣ
ꯑꯥ
ꯑꯗꯨꯅ ꯑꯗꯨꯒꯨꯝꯕ ꯃꯤꯁꯨ ꯂꯩꯕ ꯌꯥꯎꯔꯦ ꯑꯩꯅ ꯑꯗꯨꯝ ꯀꯩꯅꯣ ꯇꯧꯕ ꯐꯥꯎꯗꯦ ꯇꯥꯕ ꯐꯥꯎꯗꯦꯀꯣ
ꯍꯣꯏ ꯉꯟꯅ ꯔꯤꯇꯥꯌꯔ ꯇꯧꯕꯗꯣ ꯑꯩꯁꯨ ꯄꯥꯝꯃꯤ ꯉꯟꯅ ꯔꯤꯇꯥꯌꯔ ꯍꯥꯏꯕꯁꯦ ꯑꯗꯨꯝ ꯊꯕꯛ ꯔꯤꯇꯥꯌꯔ ꯇꯧꯕꯗꯤ ꯅꯠꯇꯕꯀꯣ ꯑꯗꯨꯗ ꯁꯛꯁꯦꯁꯁꯨꯨ ꯑꯣꯏꯕꯒꯤ ꯍꯣꯏ ꯑꯗꯨꯝ ꯔꯤꯇꯥꯌꯔ ꯇꯧꯗꯧꯕ ꯑꯗꯨꯁꯨ ꯍꯣꯏ ꯍꯧꯖꯤꯛꯄꯨꯗꯤ ꯊꯕꯛ ꯇꯧꯈꯤꯅꯤ ꯑꯗꯨꯁꯨ ꯉꯟꯅ ꯔꯤꯇꯥꯌꯔ ꯇꯧꯕ ꯐꯪꯉꯗꯤꯦ ꯑꯗꯨ ꯄꯥꯝꯃꯦ ꯍꯣꯏ ꯋꯦ ꯋꯦꯞꯅꯤꯗ ꯍꯣꯏ
ꯍꯣꯏ ꯐꯖꯅ ꯄꯩꯁꯥ ꯇꯥꯅꯨꯁꯦ ꯇꯥꯜꯂꯒ ꯅꯪꯅ ꯐꯨꯜ ꯇꯥꯏꯝ ꯄꯤꯗ꯭ꯔꯁꯨ ꯅꯪꯒꯤ ꯑꯗꯨꯝ ꯃꯈꯥꯗ ꯑꯗꯨꯝ ꯊꯕꯛ ꯇꯧꯔꯗꯤ ꯂꯩꯗꯅ ꯅꯪꯒꯤ ꯕꯤꯖꯤꯅꯦꯁ ꯑꯦꯛꯁꯄꯥꯟ ꯇꯧꯔꯕꯀꯣ ꯂꯩꯗꯅ ꯋꯥꯟꯁ ꯀꯩꯅꯣ ꯇꯧꯔꯗꯤ ꯅꯪꯗꯤ ꯑꯗꯨꯝ ꯐꯖꯅ ꯌꯥꯝ ꯀꯔꯤ ꯍꯥꯏꯁꯤꯔꯥ ꯋꯥꯈꯟꯗꯣ ꯌꯥꯝ